ꯍꯜꯂꯣ
ꯇꯨꯝꯕ ꯍꯧꯒꯠꯂꯕꯣ ꯒꯨꯠ ꯃꯣꯔꯅꯤꯡ
ꯃꯣꯔꯅꯤꯡ ꯃꯣꯔꯅꯤꯡ ꯍꯧꯖꯤꯛꯇ ꯃꯦꯀꯞ ꯊꯣꯛꯄꯗ ꯉꯥꯏꯔꯤ
ꯐꯩꯌꯦ ꯐꯩꯌꯦ ꯀꯗꯥꯏ ꯆꯠ
ꯑ ꯑ ꯉꯁꯤꯗꯤ ꯆꯠꯂꯔꯣꯏꯌꯦ ꯉꯔꯥꯡ ꯂꯧ ꯆꯠꯄꯒꯤ ꯌꯥꯝ ꯋꯥꯔ
ꯋꯥꯔꯝꯃꯅꯤ ꯐꯖꯅ ꯄꯣꯊꯥꯔꯣ ꯉꯁꯤꯗꯤ
ꯎꯝ
ꯑꯩꯁꯨ ꯉꯁꯤꯗꯤ ꯐꯖꯅ ꯄꯣꯊꯥꯔꯒꯦ
ꯎ ꯅꯨꯡꯗꯥꯥꯡꯁꯨ ꯗꯤ꯭ꯌꯨꯇꯤ ꯆꯄ꯭ꯔꯣ
ꯍꯥꯥ
ꯅꯨꯡꯗꯥꯡ ꯇꯨꯝꯕ꯭ꯔꯣ ꯆꯠꯄ꯭ꯔꯣ
ꯇꯨꯝꯃꯦꯗ ꯅꯨꯡꯗꯥꯡꯗꯤ ꯆꯠꯇꯦꯗ ꯉꯁꯤ ꯆꯠꯀꯅꯤꯌꯦ
ꯑꯣ
ꯉꯁꯤ ꯆꯠꯀꯅꯤ ꯑꯩꯈꯣꯏꯗꯤ ꯂꯥꯏꯔ ꯃꯆꯥꯅꯤꯅ ꯂꯧꯎꯁꯤꯡꯎ ꯊꯕꯛ ꯇꯧꯕꯗ ꯍꯥ ꯄꯣꯊꯥꯐꯝꯒ ꯂꯩꯇ꯭ꯔꯦ ꯈꯪꯗ꯭ꯔꯦ ꯇꯧꯔꯤꯁꯦ
ꯑꯗꯨ ꯑꯣꯏꯔꯗꯤ ꯐꯖꯅ ꯄꯣꯊꯔꯣ
ꯐꯖꯅ ꯄꯣꯊꯥꯕ ꯇꯥꯔꯦꯗꯣ
ꯎ
ꯈꯪꯗ꯭ꯔꯦ ꯅꯣꯡꯁꯤꯅ ꯅꯣꯡꯁꯤꯅ ꯁꯨꯛ ꯂꯦꯞ ꯂꯦꯞꯇꯕꯤꯗ ꯎꯝ ꯆꯨꯔ ꯂꯩꯔꯦ ꯑꯗꯨꯗꯒꯤꯗꯤ ꯀꯗꯥꯏꯗꯒꯤ ꯀꯅꯥꯅ ꯆꯠꯊꯣꯛ ꯆꯠꯁꯤꯟꯒ ꯅꯥꯟꯅ ꯅꯨꯡꯉꯥꯏꯒꯗ꯭ꯔꯣ
ꯃꯥꯅꯦ ꯑꯩꯈꯣꯏꯗꯁꯨ ꯆꯨꯑꯦ
ꯅꯣꯡ ꯆꯨꯔꯗꯤ ꯐꯩꯌꯦ ꯅꯨꯡꯗꯥꯡꯁꯦ ꯈ ꯌꯥꯝ ꯆꯨꯗ꯭ꯔꯒꯁꯨ ꯈꯔ ꯈꯔ ꯈꯔ ꯆꯨꯔꯒꯗꯤ ꯑꯗꯨꯝ ꯂꯩ ꯂꯩꯗꯅ ꯇꯨꯝꯕ ꯅꯨꯡꯉꯥꯏꯕ ꯍꯥꯏꯕꯁꯨ ꯂꯩ ꯗꯅꯥ ꯑꯗꯨꯅꯥ ꯐꯖꯅ ꯄꯣꯊꯥꯔꯣ ꯅꯨꯡꯊꯤꯟ ꯐꯖꯅ ꯀꯩꯅꯣ ꯇꯧꯔꯣ ꯑꯗꯣ ꯌꯦꯟꯗꯣ ꯀꯃꯥꯏ ꯇꯧꯒꯦ ꯌꯦꯟꯗꯣ ꯁꯤꯕ ꯑꯁꯤ ꯑꯅꯥꯗꯤ ꯂꯩꯇꯦꯀꯣ
ꯎꯝ ꯉꯔꯥꯡꯗꯤ ꯀꯩꯁꯨ ꯇꯧꯗꯕꯅꯦ ꯍ ꯍꯧꯖꯤꯛꯇꯤ ꯌꯦꯡꯕ ꯆꯠꯇ꯭ꯔꯤꯌꯦ
ꯎꯝ ꯌꯥꯔꯤꯗ ꯌꯥꯔꯤꯗ ꯏꯁꯤꯡꯒ ꯂꯩꯔꯝꯈꯤꯅꯤꯗ ꯀꯩꯅꯣ ꯌꯥꯝꯗ꯭ꯔꯕꯅꯤꯅꯀꯣ ꯏꯁꯤꯡꯗꯣ ꯈꯔ ꯃꯔꯥꯡ ꯀꯥꯏꯅ ꯅꯨꯡꯗꯥꯡ ꯗꯤ ꯊꯝꯕꯤꯔꯕ ꯃꯆꯤꯟꯖꯥꯛ ꯊꯝꯃꯕ ꯑꯌꯨꯛ ꯈꯔ ꯊꯦꯟꯇꯛ ꯑꯣꯏꯅꯁꯨ ꯑꯗꯨꯝ ꯌꯥꯔꯅꯤ ꯍꯟꯗꯛꯇꯤ
ꯎꯝꯎꯝ
ꯀꯩꯅꯣ ꯈꯣꯏ ꯔꯣꯕꯔꯠꯁꯟ ꯈꯣꯏ ꯈꯣꯏ ꯂꯥꯛꯄꯗꯨꯗ ꯔꯣꯕꯔꯠꯁꯟꯈꯣꯏꯗꯣ ꯁꯟꯗꯦ ꯅꯨꯃꯤꯠꯇ ꯂꯥꯛꯀꯦꯅ ꯍꯥꯏꯕꯅꯦ ꯑꯗꯣ ꯀꯩꯅꯣ ꯇꯧꯔꯒꯗꯤ ꯑ ꯀꯩꯅꯣꯗꯣ ꯌꯦꯟꯗꯣ ꯈꯔ
ꯑꯧ
ꯑ ꯆꯥꯎꯕ ꯀꯌꯥ ꯅꯨꯡꯉꯥꯏꯇꯕ ꯌꯦꯟꯗꯨ ꯄꯤꯊꯣꯛꯈ꯭ꯔꯣ ꯈꯔ ꯄꯤꯛꯄ ꯆꯥꯔꯒꯁꯨ ꯑꯗꯨꯝ ꯄꯤꯛꯑ ꯂꯩꯍꯧꯒꯗꯕ ꯀꯩꯅꯣꯗꯣ ꯄꯤꯊꯣꯛꯈ꯭ꯔꯣ ꯑ ꯁꯝ ꯑꯥꯏ
ꯂꯥꯛꯀꯦ ꯍꯥꯏꯅ ꯅꯪꯉꯣꯟꯗ ꯍꯥꯏꯕ꯭ꯔꯅꯦ
ꯎꯝ ꯁꯟꯗꯦ ꯅꯨꯃꯤꯠ ꯆꯠꯀꯦ ꯍꯥꯏꯕꯅꯦ ꯔꯣꯁꯟ ꯈꯣꯏ ꯔꯣꯕꯥꯔꯠꯁꯟꯒꯤ ꯀꯩꯅꯣ ꯈꯣꯏꯗꯣ ꯔꯣꯕꯥꯔꯠꯁꯟ ꯈꯣꯏꯗꯣ
ꯈꯨꯟꯗ ꯂꯩꯥꯏꯔꯤꯕ꯭ꯔꯣ
ꯂꯩꯔꯤꯗ ꯃꯣꯏ ꯆꯠꯇ꯭ꯔꯤꯗ
ꯑꯣ
ꯑꯗꯨ ꯌꯧꯗ꯭ꯔꯤꯉꯩꯗ ꯌꯣꯟꯊꯣꯛꯈ꯭ꯔꯗꯤ ꯈꯪꯗ꯭ꯔꯦꯀꯣ
ꯑꯦ ꯌꯣꯟꯈꯤꯅꯨ ꯌꯣꯟꯈꯤꯅꯨ ꯈꯔ ꯆꯥꯎꯍꯜꯂꯨ ꯍꯟꯗꯛꯀꯤꯗꯤ
ꯑꯗꯨꯝ ꯑꯗꯨꯝ ꯌꯣꯛꯔꯒ ꯃꯆꯤꯟꯖꯥꯛꯁꯨ ꯑꯗꯨꯝ ꯆꯥꯊꯣꯛꯀꯅꯤ
ꯃꯆꯤꯟꯖꯥꯛ ꯆꯥꯊꯣꯛꯄꯗꯒꯤ ꯆꯥꯎꯒꯗꯧꯔꯤꯅꯤꯅꯦ ꯀꯩꯅꯣ ꯃꯆꯥ ꯌꯣꯛꯂꯒꯁꯨ ꯑꯗꯨꯝ ꯃꯆꯤꯟꯖꯥꯛ ꯆꯥꯕꯗꯤ ꯆꯥꯒꯅꯤ ꯇꯧꯔ ꯃꯤꯅ ꯑꯆꯥꯎꯕ ꯂꯧ ꯂꯧꯔꯒ ꯑꯃꯨꯛ ꯌꯣꯛꯅꯤꯡꯉꯥꯏ ꯇꯧꯔꯤꯉꯩꯁꯤꯗ ꯅꯪꯅ ꯑꯃꯨꯛ ꯃꯆꯥꯗꯒꯤ ꯑꯃꯨꯛ ꯌꯣꯛꯈꯠꯅꯤꯡꯉꯥꯏ ꯑꯃꯨꯛ ꯄ꯭ꯂꯥꯟ ꯇꯧꯕ
ꯑꯗꯨꯅ ꯐꯥꯔꯦ ꯑꯗꯨ ꯑꯅꯧ ꯑꯅꯧꯕ ꯑꯗꯨꯝ ꯂꯥꯛꯄꯗꯨꯅ ꯐꯔꯦ
ꯑꯅꯧꯕ ꯂꯥꯛꯄ ꯍꯥꯏꯕꯗꯨ ꯍꯣꯏ ꯃꯔꯤ ꯃꯉꯥ ꯈꯛꯇꯪ ꯂꯩ ꯂꯩꯕ ꯑꯣꯏꯔꯒꯗꯤ ꯑꯗꯨꯝ ꯐꯔꯛ ꯇꯥꯏ ꯍꯥꯏꯅ ꯀꯩꯅꯣ ꯇꯧꯕ ꯌꯥꯏ ꯑꯗꯨꯁꯨ ꯅꯠꯇꯦ ꯊꯥꯔꯇꯤ ꯐꯣꯔꯇꯤ ꯂꯩ
ꯈꯔ ꯆꯥꯎꯈꯠꯄꯗ ꯌꯣꯟꯒꯅꯤꯗ ꯌꯣꯟꯕꯕꯨꯗꯤ
ꯍꯞ ꯇꯥ ꯑꯃ ꯍꯞꯇꯥ ꯑꯃ ꯌꯧꯔꯗꯤ ꯐꯖꯅ ꯆꯥꯎꯊꯣꯛꯈꯤꯅꯤ ꯍꯥꯏꯕ
ꯇꯥ ꯑꯃꯈꯛꯇꯪꯗꯤ ꯋꯥꯠꯂꯤꯗ
ꯆꯥꯎꯕꯅꯤꯍꯦ
ꯆꯥꯎꯗꯦ ꯍꯥꯏꯕ ꯅꯠꯇꯦ ꯑꯗꯨꯕꯨ ꯋꯥꯠꯂꯦ ꯍꯥꯏꯕꯅꯤꯗ
ꯍꯣꯏꯗ
ꯃꯆꯤꯟꯖꯥꯛ ꯃꯆꯤꯟꯖꯥꯛ ꯕꯦꯛꯇꯣ ꯀꯌꯥꯃꯨꯛ ꯆꯥꯈ꯭ꯔꯒꯦ
ꯅꯪꯅ ꯀꯩꯅꯣ ꯇꯧꯕꯗꯣ ꯑꯗꯨ ꯉꯥꯏꯔꯦꯗ ꯑꯅꯤ ꯑꯅꯤꯗꯨꯗꯤ ꯂꯞꯂꯤꯗꯨ ꯃꯃꯥꯅ ꯂꯧꯈ꯭ꯔꯒꯦ ꯍꯥꯏꯌꯦꯦ ꯂꯩꯩꯇ꯭ꯔꯦ ꯍꯥꯏꯌꯦ
ꯑꯃꯨꯛ ꯂꯧꯔꯒꯦ ꯍꯥꯏꯕ꯭ꯔꯣ ꯄꯨꯊꯣꯛꯄꯒꯤ ꯚꯔꯥ ꯃꯃꯜꯁꯨ ꯄꯤꯌꯣ ꯍꯥꯏꯌꯣ ꯆꯅꯤ ꯑ ꯀꯩꯅꯣ ꯂꯤꯁꯤꯡ ꯑꯍꯨꯝ ꯆꯅꯤ ꯄꯤꯌꯣ ꯍꯥꯏ
ꯍꯣꯏ ꯅꯪꯒꯤ ꯅꯆꯦꯅꯦ ꯅꯪ ꯍꯥꯏꯔꯣ ꯑꯗꯨꯗꯤ ꯑꯩ ꯍꯥꯏꯕ ꯉꯝꯃꯣꯏꯌꯦꯦ
ꯌꯥꯗꯦ ꯑꯗꯨ ꯌꯥꯗꯦ
ꯉꯔꯥꯡꯗꯣ ꯃꯤ ꯌꯥꯝ ꯀꯣꯜ ꯇꯧꯔꯕꯖꯥꯠꯅꯤ ꯑꯗ ꯃꯤꯉꯣꯟꯗ ꯄꯤꯊꯣꯛꯂꯅꯨ ꯍꯥꯏꯅ ꯃꯥꯅ ꯑꯃꯨꯛ ꯇꯧꯔꯛꯄ ꯑꯗꯨꯝ ꯃꯤꯅꯗꯤ ꯍꯧꯖꯤꯛ ꯍꯧꯖꯤꯛ ꯆꯥꯅꯤꯡꯉꯥꯏ ꯂꯩꯇꯦ ꯄꯤꯔꯣ ꯍꯥꯏꯅ ꯀꯣꯜ ꯇꯧꯔꯛꯄ ꯌꯣꯟꯕ ꯃꯄꯨꯅꯁꯨ ꯄꯤꯕꯤ ꯌꯣꯟꯕ ꯃꯄꯨꯅꯁꯨ ꯄꯤꯕꯤꯈ꯭ꯔꯣ ꯍꯥꯏꯅ ꯐꯣꯟ ꯇꯧꯔꯛꯑꯦ ꯑꯗꯣ ꯏꯆꯦꯅ ꯂꯧꯈ꯭ꯔꯦ ꯍꯥꯏꯕꯗꯨꯗ ꯍꯣꯏ ꯍꯣꯏ ꯐꯔꯦ ꯍꯥꯏꯅ ꯑꯗꯨꯝ ꯂꯩꯈ꯭ꯔꯦ ꯀꯔꯤꯁꯨ ꯂꯩꯇ꯭ꯔꯦ ꯌꯣꯟꯕ ꯃꯐꯝꯗꯨꯗꯁꯨ
ꯑꯣ ꯑꯗꯨꯅꯦ ꯃꯆꯤꯟꯖꯥꯛ ꯂꯩꯇ꯭ꯔꯒꯗꯤ ꯌꯦꯟꯁꯦ ꯌꯣꯛꯂꯔꯣꯏꯕ ꯌꯣꯛꯅꯔꯣꯏꯕ ꯑꯗꯨꯅ ꯂꯩꯔꯤꯕꯗꯣ ꯑꯗꯨ ꯐꯖꯅ ꯆꯥꯎꯍꯜꯂꯒ ꯌꯣꯜꯂꯗꯤ ꯐꯩꯗꯅ
ꯍꯣꯏꯗ ꯍꯣꯏꯗ ꯆꯨꯝꯃꯤꯗ
ꯅꯪꯅ ꯌꯣꯟꯅꯤꯡꯉꯥꯏ ꯈꯛꯇ ꯈꯪꯗ꯭ꯔꯦ
ꯎ ꯌꯣꯟꯅꯤꯡꯉꯥꯏ ꯌꯣꯛꯧꯕꯅꯤꯅꯦ ꯌꯣꯟꯅꯤꯡꯉꯥꯏ
ꯌꯣꯟꯅꯤꯡꯉꯥꯏ ꯌꯣꯛꯄꯗꯣ ꯆꯨꯝꯃꯦ ꯌꯣꯟꯅꯤꯡꯉꯥꯏ ꯌꯣꯛꯄꯗꯨ ꯆꯨꯝꯃꯦꯕ ꯑꯗꯨ ꯑꯣꯏꯔꯒꯁꯨ ꯇꯥꯔꯒꯦꯠ ꯍꯥꯏꯕ ꯂꯩꯗꯅ ꯈꯔ ꯆꯥꯎꯍꯟꯕ ꯀꯦꯖꯤ ꯃꯉꯥ ꯀꯦꯖꯤ ꯑꯍꯨꯝ ꯀꯦꯖꯤ ꯍꯧꯖꯤꯛꯁꯦ ꯀꯦꯖꯤ ꯑꯍꯨꯝ ꯇꯥꯔꯒꯦ ꯇꯥꯔꯒꯦ ꯇꯧꯔꯕꯅꯦꯕꯀꯣ ꯀꯦꯖꯤ ꯑꯃ ꯑꯅꯤ ꯍꯦꯜꯂꯕ ꯕ ꯑ ꯃꯔꯤ ꯑꯍꯨꯝ ꯃꯔꯤ ꯃꯔꯤ ꯍꯥꯏꯕꯁꯤꯗꯤ ꯀꯩꯁꯨ ꯅꯠꯇꯦꯕ ꯑꯗꯨꯅ ꯃꯔꯤ ꯃꯉꯥ ꯍꯥꯏꯕꯗꯨ ꯑꯃꯅ ꯃꯔꯤ ꯃꯉꯥ ꯑꯣꯏꯔꯒꯗꯤ ꯂꯩ ꯌꯣꯟꯕꯗꯣ ꯑꯩꯈꯣꯏꯒꯤ ꯁꯦꯟꯐꯝꯗꯣ ꯃꯁꯛ ꯈꯪꯉꯦꯕ
ꯍꯣꯏꯗ ꯍꯣꯏꯗ ꯍꯣꯏꯗ ꯁꯃꯗ
ꯑꯩꯅ ꯍꯥꯏꯕꯗꯨꯗꯤ ꯌꯦꯟꯗꯣ ꯀꯦꯖꯤ ꯑꯃ ꯑꯅꯤꯈꯛꯇꯪ ꯑꯣꯏꯔꯒ ꯌꯦꯟ ꯇꯔꯥ ꯀꯨꯟ ꯌꯣꯜꯂꯒ ꯀꯦ ꯖꯤ ꯐꯣꯔꯇꯤꯃꯨꯛ ꯈꯛꯇꯪ ꯑꯣꯏꯕ ꯑꯗꯨꯕꯨ ꯆꯥꯎꯅ ꯀꯩꯅꯣ ꯇꯧꯔꯒꯦ ꯄꯤꯁ ꯇꯔꯥ ꯈꯛꯇꯪꯒꯤ ꯎꯝ ꯀꯦꯖꯤ ꯃꯔꯤ ꯃꯔꯤ ꯑꯣꯏꯔꯁꯤꯗꯤ ꯑꯗꯨꯨꯝ ꯆꯥꯃꯔꯤ ꯐꯪꯗ꯭ꯔꯣ ꯐꯣꯔꯇꯦꯟ ꯐꯣꯔꯇꯤ ꯐꯣꯔꯇꯤ ꯑꯗꯨꯝ ꯐꯪꯉꯦꯕꯀꯣ
ꯍꯣꯏꯗ ꯍꯣꯏꯗ ꯆꯨꯝꯃꯤꯗ
ꯆꯥꯛ ꯏꯟꯁꯥꯡ ꯂꯣꯏꯔꯕꯣ
ꯍꯕꯅꯦ ꯎꯝ ꯆꯥꯛ ꯌꯦꯟꯁꯥꯡ ꯊꯣꯡꯗ꯭ꯔꯤꯗ ꯍꯧꯗ꯭ꯔꯤꯗ
ꯁꯪꯈ꯭ꯔ ꯑꯩꯈꯣꯏꯗꯤ ꯉꯁꯤ ꯆ ꯆꯥꯔꯔꯣꯏꯌꯦꯦ ꯊꯣꯡꯕꯤꯅꯤꯉꯥꯏ ꯃꯤ ꯂꯩꯇꯦ
ꯍꯣꯏ
ꯐꯖꯅ ꯇꯨꯝꯅꯔꯤꯌꯦ
ꯇꯃꯣ ꯇꯃꯣ ꯇꯨꯝꯕꯃꯨꯛ ꯅꯨꯡꯉꯥꯏꯕ ꯂꯩꯇ꯭ꯔꯕꯅꯤ ꯇꯨꯝꯃꯨ
ꯐꯖꯅ ꯇꯨꯝꯒꯦ ꯍꯧꯖꯤꯛꯁꯨ ꯇꯨꯝꯈꯤꯒꯦ ꯇꯧꯔꯒ ꯐꯣꯟꯗ ꯐꯃꯨꯡ ꯑꯃꯗꯅ ꯈꯣꯡꯉꯒ ꯂꯩꯕ ꯑꯦꯂꯥꯔꯝꯗꯣ ꯑꯦꯂꯥꯔꯝ ꯍꯣꯡꯉꯒ ꯂꯩꯕ ꯃꯨꯠꯊꯠꯀꯦꯔ ꯃꯨꯠꯊꯠꯀꯦꯔ ꯍꯥꯏꯔꯒ ꯁꯨꯝ ꯃꯨꯠ ꯃꯨꯠꯊꯠꯇꯕꯒꯤ ꯍꯧꯒꯠꯂꯒꯂ ꯍꯕ
ꯎꯝ ꯑꯩꯗꯣ ꯉꯔꯥꯡ ꯀꯣꯠ ꯇꯧꯔꯒ ꯑꯃꯨꯛ ꯃꯊꯪ ꯀꯣꯜ ꯅꯨꯡꯗꯥꯡ ꯑꯃꯨꯛ ꯀꯣꯜ ꯇꯧꯅꯤꯡꯉ ꯑꯥꯗ ꯊꯕꯛ ꯆꯠꯊꯣꯛꯈ꯭ꯔꯕꯗꯒꯤ ꯅꯦꯠꯋꯥꯛ ꯁ ꯅꯨꯡꯉꯥꯏꯇꯕ ꯀꯣꯜꯁꯨ ꯌꯥꯗꯕꯀꯣ ꯑꯗꯨꯒꯤ ꯀꯣ ꯇꯧꯒꯦ ꯈꯜꯂꯒ ꯁꯨꯛꯌꯥ ꯌꯥꯗꯕ ꯑꯗꯨꯒꯤꯅꯤꯗ
ꯑ
ꯉꯔꯥꯡꯗꯣ ꯉꯁꯤꯗꯤ ꯐꯖꯅ ꯋꯥꯔꯤ ꯁꯥꯊꯔꯒꯦꯕꯣ
ꯁꯊꯔꯣ ꯁꯇꯔꯣ ꯑꯩꯁꯨ ꯁꯥꯔꯒꯦ ꯎꯝ
ꯐꯖꯅ ꯁꯥꯔꯒꯦ ꯇꯧꯔ ꯇꯧꯈꯥꯏꯒꯦ ꯇꯧꯔ ꯂꯩꯔꯕꯅꯦꯅ ꯁꯤꯁꯦ
ꯍ ꯍ ꯉꯥꯏꯍꯥꯛ ꯂꯩꯔꯒ ꯉꯥꯏꯍꯥꯛ ꯂꯩꯔꯒ ꯑꯩ ꯑꯃꯨꯛ ꯇꯧꯔꯛꯀꯅꯤ
ꯍꯣꯏ ꯃꯤꯅꯤꯠ ꯃꯤꯅꯤꯠ ꯃꯉꯥ ꯇꯔꯨꯛ ꯑꯗꯨꯝ ꯉꯥꯏꯅꯔꯒꯀꯣ
ꯎꯝ
ꯑꯗꯨꯃꯥꯏꯅ ꯇꯧꯔꯒ ꯇꯧꯑꯣ ꯍꯥꯏꯌꯦ ꯑꯗꯨꯅ ꯑꯗꯨꯅ ꯐꯩꯌꯦ ꯍꯥꯏꯩꯌꯦ ꯑꯗꯨꯒꯤ ꯑꯗꯨꯝ ꯃꯤꯁꯦ ꯈꯔ ꯈꯔ ꯑꯗꯨꯝ ꯉꯥꯏꯅꯔ ꯇꯧꯕ ꯇꯥꯔꯦ
ꯎꯝ ꯉꯥꯏꯕ ꯇꯥꯔꯦ
ꯎꯝ ꯉꯥꯏꯅꯔꯁꯤ ꯉꯥꯏꯅꯔꯁꯤ ꯉꯁꯤ ꯇ꯭ꯔꯥꯟꯁꯂꯣꯏꯁꯟꯅꯤꯡꯉꯥꯏ ꯇꯧꯒꯦ
ꯂꯁꯗ ꯂꯩꯁꯗ
ꯎꯝ ꯎꯝ
ꯎ
ꯀ ꯌꯦꯟꯁꯥꯡ ꯆꯥꯒꯗꯕꯅꯣ ꯅꯣꯏꯕꯣ ꯍꯥꯎꯔꯝꯒꯅꯤꯅꯦꯍ
ꯈꯪꯗꯦ ꯀꯔꯤ ꯆꯥꯗꯦꯅ ꯍꯋꯥꯏꯗꯣ ꯀꯤꯠꯅꯤ ꯃꯥꯟꯕ ꯍꯋꯥꯏꯗꯨꯣ ꯆꯥꯒꯗ꯭ꯔꯥ ꯑꯗꯨ ꯆꯥꯗꯧ ꯃꯥꯜꯂꯦ
ꯑꯗꯨꯗꯤ ꯑꯗꯨꯗꯤ ꯍꯥꯎꯕꯅꯦꯍꯦ
ꯍꯕꯅꯦ
ꯑꯗꯨꯗꯤ ꯍꯥꯎ
ꯌꯥꯝ ꯍꯥꯎꯋꯦ ꯅꯍꯥꯟꯗꯣ ꯄꯨꯔ ꯑꯩꯉꯣꯟꯗ ꯀꯔꯤꯒꯤ ꯄꯨꯊꯣꯛꯇ꯭ꯔꯤꯕ꯭ꯔꯥ ꯍꯥꯏꯅ ꯍꯥꯏꯔ ꯑꯗꯨ ꯆꯥꯅꯤꯡꯉꯥꯏ ꯉꯥꯏꯔꯤꯕꯅꯤꯅꯦ ꯍꯥꯏꯕꯤꯕꯗꯨꯗ ꯍꯌꯦꯡ ꯍꯌꯦꯡ ꯑꯃꯨꯛ ꯄꯨꯊꯣꯛꯑꯦ
ꯍꯣꯏ ꯑꯩ ꯊꯦꯡꯅꯩꯌꯦ ꯂꯝꯕꯤꯗ ꯂꯝꯕꯤꯗ ꯊꯤꯜꯂꯛꯄꯗꯣ ꯌꯨꯝ ꯊꯣꯛꯀꯦ ꯍꯥꯏꯅ ꯂꯥꯛꯄꯅꯦ ꯑꯦ ꯍꯧꯖꯤꯛꯇ ꯊꯣꯛꯈꯤꯕꯅꯤ ꯇꯥꯟꯅꯔꯣ ꯍꯥꯏꯅ
ꯑꯗꯨ ꯅꯨꯃꯤꯠꯇ ꯑꯩꯁꯨ ꯑꯃꯨꯛ ꯂꯩꯔꯒ ꯊꯣꯛꯄ
ꯑꯣ ꯍ ꯀꯅ
ꯑꯩꯉꯣꯟꯗꯒꯤ ꯍꯥꯟꯅ ꯊꯣꯛꯂꯝꯃꯤꯗ
ꯑꯣ ꯑꯗꯨ ꯑꯗꯨꯅꯤ ꯑꯦ ꯍꯧꯖꯤꯛ ꯁꯤꯗ ꯊꯣꯛꯄꯅꯤ ꯊꯣꯛꯈ꯭ꯔꯣ ꯂꯝꯕꯤꯗ ꯊꯦꯡꯅꯈꯤꯅꯤ ꯇꯥꯟꯅꯔꯣ ꯍꯥꯏꯕꯒꯤ ꯇꯣꯈꯤꯕꯕ ꯊꯈꯤꯕꯅꯤ
ꯑꯩꯉꯣꯟꯗꯒꯤ ꯍꯥꯟꯅ ꯊꯣꯛꯂꯒ ꯂꯩꯔꯝꯃꯦ ꯑꯩꯅ ꯌꯦꯟꯅꯥꯎ ꯂꯧꯕ ꯃꯐꯝꯗꯨꯗ ꯎ ꯀꯩꯅꯣ ꯇꯧꯕꯤꯕ ꯄꯩꯁꯥ ꯈꯔ ꯄꯤꯒꯦ ꯍꯥꯏꯅ ꯆꯪꯈꯤꯕ ꯑꯗꯨꯗ ꯍꯥꯟꯅꯖꯠꯅꯦ
ꯑꯣ ꯅꯦꯠ ꯇꯧꯈ꯭ꯔꯕꯣ ꯑꯗꯨꯗ
ꯇꯧꯈ꯭ꯔꯦ ꯇꯧꯊꯣꯛꯈ꯭ꯔꯕꯅ ꯐꯩ
ꯑꯣ
ꯑꯩꯉꯣꯟꯗ ꯂꯩꯔꯒ ꯑꯩꯉꯣꯟꯗ ꯂꯩꯔꯒ ꯃꯆꯥꯁꯨꯨ ꯄꯣꯛꯑꯣꯏꯗꯕꯗꯨꯕꯨ
ꯎꯝ
ꯐꯔꯦ ꯍꯧꯖꯤꯛꯇꯤ ꯄꯨꯔꯥ ꯀꯂꯤꯌꯥꯔ ꯑꯣꯏꯔꯦ ꯀ꯭ꯂꯤꯌꯥꯔ ꯑꯣꯏꯔꯦ ꯋꯥꯏ ꯁꯪꯉꯦ
ꯌꯦꯟꯒꯤꯗꯤ ꯀꯩꯁꯨ ꯗꯤꯎ ꯗꯤꯎ ꯇꯥꯕ ꯀꯩꯀꯩ ꯇꯧꯕ ꯂꯩꯇ꯭ꯔꯦꯀꯣ
ꯂꯩꯇꯦ ꯂꯩꯇꯦ ꯑꯩꯈꯣꯏꯗ ꯄꯤꯔꯛꯀꯗꯕꯗꯨꯗ ꯎꯝ
ꯑꯣ
ꯂꯩꯇ꯭ꯔꯦ
ꯀꯗꯕꯁꯦ ꯂꯥꯛꯀꯗꯕꯁꯦ ꯀꯌꯥꯃꯨꯛ ꯂꯥꯛꯀꯗ꯭ꯔꯥ ꯍꯥꯏꯕꯒꯤ ꯍꯤꯁꯥꯕ ꯗꯣ ꯍꯧꯕ ꯌꯥꯔꯦ ꯄ꯭ꯔꯣꯐꯤꯠ ꯀꯌꯥꯃꯨꯛ ꯂꯩꯒꯗ꯭ꯔꯥ ꯍꯥꯏꯕꯗꯨꯀꯣ
ꯎꯝ ꯑꯗꯨ ꯈꯛ ꯉꯥꯏꯔꯦ
ꯅꯪꯒꯤ ꯅꯪꯒꯤ ꯕꯥ ꯍꯤꯁꯥꯞꯇ ꯀꯌꯥꯃꯨꯛ ꯂꯥꯛꯀꯗ꯭ꯔꯣ
ꯑꯗꯨ ꯁꯨꯛꯇꯧ ꯇꯧꯗ꯭ꯔꯤꯀꯣ ꯑꯩ
ꯎꯝ
ꯁꯪꯗ꯭ꯔꯦꯕ
ꯐꯤꯁ ꯂꯩꯔꯤꯗꯨꯗꯨ ꯀꯌꯥꯃꯨꯛ ꯂꯩꯕ꯭ꯔꯥ
ꯐꯣꯔ ꯐꯣꯔꯇꯤ ꯅꯍꯥꯟꯗꯣ ꯐꯣꯔꯇꯤ ꯁꯚꯦꯟꯗꯣ ꯍꯧꯖꯤꯛ ꯐꯣꯔꯇꯤ ꯁꯤꯛꯁ ꯂꯩꯔꯝꯃꯅꯤ ꯅꯍꯥꯟ ꯏꯆꯥꯁꯤꯡꯒꯤ ꯑꯃ ꯄꯤꯊꯣꯛꯈ꯭ꯔꯦ
ꯑꯣ